ꯎꯝ ꯇꯥꯏꯌꯦ
ꯑꯧ ꯀꯩꯅꯣꯝꯇ ꯍꯪꯒꯦ
ꯎꯝ ꯍꯪꯉꯣ ꯍꯪꯉꯣ ꯅꯪ ꯀꯔꯤ ꯂꯩꯔꯒꯦ ꯍꯥꯏꯗꯤ ꯍꯪꯉꯣ ꯍꯪꯉꯣ ꯌꯥꯏ
ꯑꯥ ꯑꯩꯗꯣ ꯀꯩꯅꯣ ꯇꯧꯒꯦ ꯇꯧꯕꯅꯦ ꯥ ꯑꯥ ꯄꯩꯈꯥꯁꯨ ꯀꯨꯏꯗ꯭ꯔꯦꯗꯅ ꯍꯌꯦꯡ ꯍꯪꯆꯤꯠ ꯈꯛꯇ ꯉꯥꯔꯦꯗꯅ
ꯎꯝ ꯀꯨꯢꯗ꯭ꯔꯦ ꯑꯦꯛꯖꯥꯝꯗꯤ ꯍꯌꯦꯡ ꯍꯪꯆꯤꯠꯇ ꯉꯥꯢꯔꯦ ꯎꯝ ꯎꯝ ꯍꯣꯢ ꯍꯣꯢ ꯆꯨꯝꯃꯦ ꯆꯨꯝꯃꯦ
ꯁꯦꯃꯤꯁꯇꯔꯒꯤ ꯑꯗꯨꯒꯤ ꯑꯩꯖꯦ ꯑꯥ ꯔꯨꯇꯤꯟꯗꯨꯁꯨ ꯑꯃꯇ ꯐꯪꯗ꯭ꯔꯦꯕ ꯑꯩꯗꯣ ꯍꯟꯗꯛꯇꯨ ꯑꯩꯁꯦ ꯐꯣꯟ ꯌꯥꯗꯕ ꯑꯗꯨꯗꯨꯒꯤ ꯐꯣꯟꯗꯣ ꯔꯤꯁꯦꯠ ꯇꯧꯊꯣꯛꯎꯕꯗ ꯂꯣꯢ ꯃꯥꯡꯈ꯭ꯔꯦꯕ ꯋꯥꯆꯦꯞꯇꯒꯤ ꯀꯩꯗꯒꯤ ꯑꯩ ꯑꯝꯇꯁꯨ ꯀꯩꯅꯣ ꯇꯧꯍꯧ ꯗꯩ ꯅꯪ ꯅꯝꯕꯔꯁꯦ ꯀꯥꯏꯗꯒꯤꯅꯣ ꯈꯪꯗꯦ ꯑꯇꯩ ꯅꯝꯕꯔ ꯂꯣꯏ ꯃꯥꯡꯉꯒ ꯅꯪ ꯅꯝꯕꯔꯁꯦ ꯆꯣꯡꯊꯣꯔꯛꯑꯦ ꯑꯩ ꯍꯧꯖꯤꯛ ꯐꯣꯟ ꯇꯔꯛꯏꯅꯦ
ꯎꯝ ꯏꯝ
ꯑꯩꯖꯦ
ꯈꯪꯕ ꯑꯦꯛꯖꯥꯝ ꯃꯌꯥꯗ ꯐꯣꯟꯗꯣ ꯔꯤꯁꯦꯞ ꯇꯧꯈ꯭ꯔꯁꯨ ꯑꯩ ꯅꯠꯇ꯭ꯔꯗꯤ ꯅꯪ ꯅꯪꯅ ꯈꯔ ꯍꯪꯕ ꯉꯝꯖꯕ ꯑꯪ ꯃꯤꯁꯦ ꯌꯥꯎꯗꯦꯅꯦ ꯅꯣꯢ ꯅꯃꯥꯟꯅꯕ ꯍꯥꯏꯔꯁꯨ ꯅꯪꯗꯤ ꯍꯪꯅꯤꯡ ꯉꯗꯤ ꯇꯧꯔꯛꯀꯅꯤ ꯑꯗꯣ ꯑꯩꯉꯣꯟꯗ ꯈꯔ ꯀ꯭ꯂꯣꯁ ꯑꯣꯏꯕꯅꯤꯅ ꯅꯪꯗꯣ ꯑꯩ ꯅꯠꯇ꯭ꯔꯗꯤ ꯁꯤꯉꯥꯡꯖꯦ ꯐꯦꯜ ꯑꯣꯏꯔꯅꯤꯅ ꯂꯥꯏꯅ ꯑꯩꯒꯤ ꯅꯝꯕꯔꯗꯣ ꯌꯥꯎꯍꯟꯕꯤꯕ ꯑꯣꯏꯔꯝꯒꯅꯤ
ꯆꯨꯝꯗꯣꯢꯅꯦ ꯂꯥꯢ ꯃꯥꯁꯨ ꯑꯉꯛꯄꯅꯦ ꯏꯁꯣꯔ ꯃꯥꯁꯨ ꯑꯉꯛ ꯑꯗꯨꯅꯦ ꯅꯠꯇ꯭ꯔꯥ
ꯑꯗ ꯍꯥꯏꯅꯤꯡꯉꯁꯦ ꯀꯩꯅꯣ ꯍꯥꯏꯔꯛꯑꯣꯅꯦ
ꯑꯥ ꯑꯗꯣ ꯀꯩꯅꯣꯁꯦ ꯔꯨꯇꯤꯟꯗꯨꯁꯨ ꯑꯝꯇ ꯈꯪꯗ꯭ꯔꯦ ꯑꯩꯁꯦ ꯑꯗꯒꯤ ꯐꯣꯔꯝ ꯐꯤꯜ ꯑꯞꯀꯤ ꯃꯇꯝꯁꯨ ꯑꯝꯇ ꯈꯪꯗ꯭ꯔꯦꯕ ꯍꯧꯖꯤꯛꯁꯦ ꯍꯣꯢ ꯅꯪꯒꯤ ꯐꯣꯔꯝ ꯐꯤꯜꯑꯞ ꯇꯧꯕꯒꯤ ꯀꯩꯀꯥ ꯌꯥꯝ ꯁꯥꯟꯅꯕ ꯃꯥꯜꯂꯦ ꯑꯗꯨꯗꯨꯒ ꯑꯥ ꯅꯪ ꯗꯤ ꯍꯥꯏꯗꯤ ꯑꯗꯨꯝ ꯄꯥꯕꯗꯣ ꯐꯠ ꯂꯥꯎꯅ ꯌꯦꯡꯉꯒ ꯑꯦꯁ ꯁꯤ ꯀꯣꯏꯁꯟꯁꯦ ꯍꯪ ꯍꯪꯔꯛꯇꯧ ꯃꯥꯜꯂꯤ ꯈꯣꯠꯂꯤ ꯍꯥꯢꯔ ꯅꯪꯗꯣ ꯑꯗꯨꯝ ꯈꯪꯒꯟꯕꯅꯦ ꯀꯔꯤꯅꯣ ꯅꯣꯛꯏꯗꯣ ꯑꯁꯤꯕꯩꯅꯦ ꯐꯪꯒꯤ ꯅꯠꯇꯦ
ꯑꯦ ꯏꯗꯣꯝꯆꯥꯒꯤ ꯃꯆꯥꯅꯨꯄꯤꯅꯤ ꯀꯩꯅꯣ ꯑꯩꯈꯣꯏ ꯑꯣꯖꯥ ꯃꯔꯤ ꯃꯉꯥꯗꯣ ꯑꯩꯒꯤ ꯏꯃꯥ ꯏꯄꯥ ꯉꯥꯛꯇꯅꯦ
ꯑꯗꯨꯅꯦ ꯅꯪꯗꯤ ꯑꯣꯖꯥ ꯃꯌꯥꯝꯒꯤ ꯀꯩꯅꯣꯅꯤꯅ
ꯃꯆꯥꯅꯤꯅ
ꯃꯆꯥꯅꯤꯅ ꯑꯗꯨꯗꯨꯒꯤ ꯍꯥꯡꯉꯛꯀꯦꯅ ꯇꯧꯔꯤꯅꯦ ꯅꯪ ꯅꯣꯛꯁꯤꯜꯂꯤꯗꯣ ꯀꯩꯒꯤꯅꯣ ꯏꯀꯥꯏꯖꯩ ꯍꯥꯏꯕ
ꯅꯪꯒꯤ ꯅꯪꯒꯤꯗꯣ ꯈꯔ ꯇꯥꯟꯅꯁꯤ ꯈꯣꯟꯅꯁꯤ ꯍꯥꯏꯔ ꯌꯥꯕꯗꯨꯗ ꯌꯥꯝꯅ ꯀꯩꯅꯣꯒ ꯇꯧꯁꯜꯂꯛꯄꯗꯣ ꯑꯩꯉꯣꯟꯗ ꯑꯩꯅ ꯌꯥꯝ ꯈꯪꯕꯒ ꯁꯥꯗꯅ ꯍꯥꯏꯖꯜꯂꯛꯄꯗꯨꯗ ꯑꯩꯁꯦ ꯌꯥꯝ ꯅꯣꯛꯅꯤꯡꯉꯕ ꯈꯪꯁꯨ ꯈꯪꯖꯗꯕ ꯑꯩꯉꯣꯟꯗ
ꯑꯦ ꯅꯪ ꯅꯪ ꯈꯪꯗꯦ ꯀꯅꯥ ꯍꯥꯏꯕ ꯅꯪꯅ ꯀꯣꯏꯁꯟ ꯆꯞ ꯃꯥꯟꯅꯔꯦ ꯀꯩꯅꯣ ꯍꯖꯤꯛ ꯅꯪꯅ ꯁꯤꯃ ꯁꯦ ꯁꯤꯃꯗꯤ ꯄꯥꯁꯤꯜꯂꯣ ꯁꯤꯃꯗꯤ ꯃꯔꯨ ꯑꯣꯏꯔꯦꯅ ꯍꯥꯏꯕꯒꯩꯗꯣ ꯇꯣꯛ ꯇꯣꯛ ꯍꯪꯖꯤꯜꯂꯛꯀꯅꯤ ꯑꯣꯖꯥꯍꯩꯁꯤꯁꯨ ꯀꯔꯤ ꯁꯨꯝꯕꯗꯣ ꯈꯪꯗꯦ ꯅꯪꯅ ꯑꯣꯖꯥꯒꯤ ꯋꯥꯈꯜꯗ ꯈꯪꯉꯦꯔꯥ ꯀꯔꯤꯅꯣ ꯈꯪꯗꯕ ꯑꯃꯗꯤ ꯌꯥꯎꯔꯤꯑꯦ ꯑꯩꯁꯦ ꯑꯁꯤꯝꯇꯪ ꯏꯁꯇꯗꯤ ꯇꯧꯒꯦ ꯇꯧ
ꯎꯝ ꯑꯩ ꯃꯥꯢꯟ ꯔꯤꯗꯤꯡ ꯍꯩꯕ ꯃꯤ ꯑꯣꯏꯗꯣꯏꯅꯦꯕ
ꯍꯣꯏ ꯍꯣꯏ ꯍꯣꯏ ꯑꯗꯥꯢꯅ ꯑꯗꯤ ꯑꯗꯨꯝꯕ ꯁꯛꯇꯤ ꯄꯥꯏꯕ ꯃꯤ ꯑꯣꯏꯗꯣꯢꯅꯦꯕ ꯅꯪꯁꯦ
ꯎꯝ ꯃꯥꯢꯟ ꯔꯤꯗꯤꯡ ꯍꯩꯕ ꯃꯤ ꯑꯣꯏꯗꯣꯏꯅꯦ ꯑꯩꯗꯤ ꯑꯗꯨꯕꯨꯗꯤ ꯑꯗꯨꯏꯅꯤꯗ ꯑꯇꯩ ꯀꯩꯝꯇ ꯅꯠꯇꯦ
ꯑꯗꯣ ꯁꯦꯜ ꯍꯤꯟꯗꯤꯒꯤ ꯁꯦꯔꯦꯜ ꯆꯝꯗꯒ ꯁꯦꯔꯤꯌꯦꯜꯗꯒ ꯌꯥꯎ ꯇꯥꯔꯗꯤ ꯅꯪꯕꯨ
ꯎꯝ ꯑꯗꯣ ꯃꯅꯤꯄꯨꯔꯗ ꯄꯣꯑꯝꯕꯁꯦ ꯂꯥꯢꯕꯛ ꯐꯩ ꯍꯥꯏꯗꯤ ꯃꯅꯤꯄꯨꯔꯗ ꯄꯣꯝꯄꯅꯤꯅ ꯑꯗꯨꯝꯕꯩ ꯊꯕꯛꯇꯨꯝꯗꯤ ꯂꯩꯇ꯭ꯔꯦꯗꯅ ꯑꯗꯣ ꯑꯥꯗ ꯕꯣꯛꯑꯝꯃ ꯂꯗꯤ ꯑꯩꯁꯨ ꯁꯤꯗ ꯆꯥꯖꯅꯤ ꯌꯦ ꯈꯪꯕꯅꯤꯅ ꯁꯦꯔꯤꯌꯦꯜꯗꯣ ꯀꯨꯝꯅꯤꯡꯉꯛꯇꯣꯏꯅꯦꯕ ꯅꯠꯇ꯭ꯔꯥ
ꯍꯣꯏ ꯍꯣꯏ ꯍꯣꯏ ꯆꯨꯝꯗꯣꯏꯅꯤ ꯑꯗꯣ ꯄꯨꯟꯁꯤ ꯋꯔꯤ ꯁꯦꯔꯦꯜꯁꯤꯅ ꯋꯥꯔꯤ ꯑꯃ ꯑꯣꯏꯈ꯭ꯔꯒ ꯑꯩꯅ ꯍꯪꯅꯤꯡꯉꯤꯁꯦ ꯀꯩꯅꯣꯁꯦ ꯔꯨꯇꯤꯟꯁꯦ ꯍꯥꯟꯅ ꯍꯪꯉꯒꯦ ꯔꯨꯇꯤꯟꯁꯤꯅ ꯀꯔꯝ ꯀꯥꯟꯗ ꯀꯃꯥꯏꯅ ꯇꯧꯕꯅꯣꯗ ꯍꯪꯒꯦ ꯇꯧꯕ
ꯑꯣ ꯀꯩꯅꯣ ꯇꯧ ꯔꯨꯇꯤꯟ ꯁꯦ ꯁꯨꯃꯥꯏꯅ ꯂꯩꯕꯅꯦ ꯑꯩꯈꯣꯏꯒꯤ ꯁꯣꯏꯌꯝꯗ ꯄꯔꯥꯃꯔꯤ ꯑꯃ ꯂꯩꯗꯅ
ꯑꯥ ꯑꯥ
ꯑꯗꯨꯅ ꯇꯥꯡ ꯇꯔꯨꯛ ꯇꯥꯡ ꯇꯔꯨꯛꯇ ꯊꯣꯛꯑꯅꯦꯕꯀꯣ ꯑꯗꯨꯒ ꯇꯥꯡ ꯃꯥꯄꯜꯁꯤꯗ ꯅꯨꯃꯤꯠ ꯅꯤꯅꯤ ꯒꯦꯞ ꯂꯩꯔꯒ ꯇꯥꯡ ꯃꯥꯄꯜꯗ ꯇꯣꯄꯣꯂꯣꯖꯤ ꯊꯣꯛꯄꯅꯦꯕ
ꯑꯣ ꯑꯣ
ꯑꯗꯒꯤꯗꯤ ꯇꯥꯡ ꯃꯥꯄꯟ ꯇꯔꯥ ꯇꯔꯥꯃꯊꯣꯏ ꯇꯔꯥꯅꯤꯊꯣꯏ ꯅꯨꯃꯤꯠ ꯍꯨꯝꯅꯤ ꯑꯗꯒꯤ ꯑꯗꯨꯒ ꯃꯦꯖꯔ ꯊꯤꯑꯣꯔꯤ ꯑꯃꯨꯛ ꯊꯣꯛꯄꯅꯦꯕꯀꯣ
ꯎꯝ
ꯑꯗꯨꯒ ꯇꯥꯡ ꯇꯔꯥꯃꯔꯤ ꯇ꯭ꯔꯉꯥ ꯇ꯭ꯔꯥꯇ꯭ꯔꯨꯛ ꯁꯤ ꯒꯦꯞ ꯂꯩꯔꯒ ꯁꯚꯦꯟꯇꯤꯟ ꯀꯩꯅꯣꯝꯃ ꯊꯣꯛꯄꯅꯦ
ꯍꯨꯝꯅꯤꯅꯤ ꯍꯨꯝꯅꯤ ꯒꯦꯞ ꯂꯩꯕ ꯅꯝꯕꯔ ꯊꯤꯑꯣꯔꯤ ꯊꯣꯛꯑꯅꯤ ꯑ ꯅꯝꯕ ꯊꯤꯑꯣꯔꯤ ꯊꯣꯛꯑꯅꯤ ꯑꯗꯨꯒ ꯇꯥꯡ ꯀꯨꯟꯁꯤꯗ ꯀꯩꯅꯣ ꯊꯣꯛꯑꯅꯤ ꯑ ꯑꯣꯗꯤ ꯊꯣꯛꯑꯅꯤ ꯑꯣꯔꯗꯤꯅꯔꯤ ꯗꯤꯐ꯭ꯔꯦꯟꯁꯤꯌꯦꯜ ꯏꯀ꯭ꯋꯦꯁꯟꯗꯣ ꯑꯗꯨꯒ ꯂꯣꯏꯔꯅꯤ ꯑꯦꯛꯖꯥꯝꯗꯤ
ꯑꯗꯨ ꯀꯩꯅꯣꯖꯦ ꯑ ꯑꯣꯔꯗꯤꯅꯔꯤ ꯗꯤꯐ꯭ꯔꯦꯟꯁꯦꯜ ꯏꯀ꯭ꯋꯦꯁꯟꯁꯦ ꯑꯣꯖꯥ ꯏꯕꯨꯡꯉꯣ ꯆꯧꯕꯅꯔ ꯀꯩꯅꯣꯃ ꯂꯧꯗꯥꯢꯅꯦ ꯃꯥꯁꯦ
ꯎꯝ ꯍꯣꯢꯍꯣꯢ ꯑꯣꯖꯥ ꯏꯕꯨꯡꯉꯣꯆꯧꯕꯒꯤꯗꯨꯒ ꯀꯩꯅꯣꯅ ꯊꯅꯤꯅ ꯑꯗꯨꯒ ꯀꯣꯔꯤꯅꯣ ꯆꯥꯕꯤꯅꯣ ꯑꯗꯨꯒ ꯁꯣꯏꯌꯝꯗꯤ ꯃꯦꯝ ꯕꯦꯅꯥꯒꯤꯅꯦ ꯑꯣꯏꯔꯛꯀꯗꯕ ꯃꯥꯜꯂꯦ ꯑꯗꯣ ꯁꯣꯏꯌꯝꯗꯤ ꯀꯣꯏꯁꯟꯗꯣ ꯑꯈꯣꯏ ꯁꯤ ꯑꯣꯖꯥꯗ ꯁꯦꯠ ꯇꯧꯒꯗ꯭ꯔꯥ ꯇꯧꯔꯣꯏꯗ꯭ꯔ ꯈꯪꯗꯦ ꯑꯗꯒꯤ ꯑꯃꯨꯛ ꯑꯈꯣꯏ ꯁꯦꯠ ꯇꯧꯋꯦ ꯍꯥꯏꯇꯥꯔꯒꯁꯨꯅꯦ ꯀꯩꯅꯣ ꯇꯧꯕ ꯍꯥꯏꯇꯥꯔꯦ ꯍꯥꯏꯗꯤ ꯎꯝ ꯑꯈꯣꯏꯒꯤ ꯗꯤꯄꯥꯔꯠꯃꯦꯟꯁꯤꯡꯗꯣ ꯎꯝ ꯕꯥꯏꯑꯣꯑꯦꯁ ꯁ꯭ꯇꯦꯇꯤꯛꯁꯅꯤꯗꯅ ꯑꯈꯣꯏꯒꯤꯗꯣ ꯑꯗꯈꯣꯏ ꯃꯦꯁꯤꯞ ꯄꯔꯃꯤꯠ ꯗꯦꯕ ꯑꯗꯨꯒꯤ ꯁꯣ ꯑꯗꯨ ꯑꯇꯣꯞꯄꯁꯨ ꯂꯧꯕ ꯌꯥꯎꯕꯅꯤꯅ ꯑꯇꯣꯞꯄ ꯗꯤꯄꯔꯥꯠꯃꯦꯟꯗ ꯑꯣꯖꯥ ꯇꯥꯔꯛꯀꯗ꯭ꯔꯥꯅ ꯈꯪꯕ ꯉꯝꯗ꯭ꯔꯦꯕ
ꯑꯗꯣ ꯑꯁꯤꯒꯤ ꯁꯣꯌꯝꯒꯤꯁꯤꯗꯤ ꯑꯦꯛꯖꯥꯝ ꯍꯥꯏꯗꯤ ꯀ꯭ꯂꯥꯁꯁꯨ ꯀꯩꯅꯣ ꯇꯧꯕ ꯅꯠꯇꯦ ꯚꯤꯗꯤꯑꯣ ꯑꯣꯟꯂꯥꯏꯟꯗ ꯊꯥ ꯑꯩꯈꯣꯏꯅ ꯈꯔ ꯌꯦꯡꯉꯒ ꯇꯧꯕꯅꯦ ꯀꯃꯥꯏ ꯇꯧꯗꯣꯢ ꯀꯔꯤ ꯄꯥꯗꯣꯏꯅꯣ
ꯑꯣ ꯑ ꯀꯩꯅꯣꯅ ꯑꯈꯣꯏ ꯃꯃꯥꯡꯒꯤ ꯁꯤꯅꯤꯌꯔ ꯒꯩꯗꯣ ꯃꯣꯏꯅꯁꯨ ꯁꯨꯍꯥꯏ ꯀꯥꯟꯗ ꯑꯈꯣꯏꯒꯤ ꯎꯝ ꯋꯤꯛ ꯋꯤꯛꯀꯤ ꯋꯤꯛ ꯇ꯭ꯔꯥꯢꯊꯣꯏꯒꯤ ꯑꯦꯁꯥꯏꯟꯃꯦꯟ ꯇ꯭ꯔꯥꯢꯊꯣꯏ ꯄꯤꯈꯠꯂꯛꯏꯗꯅ
ꯑꯥ ꯑ
ꯑꯗꯨꯗꯨꯅ ꯇꯧꯋꯣꯅ ꯍꯥꯏꯌꯦꯕ ꯑꯗ ꯑꯦꯁꯥꯏꯟꯃꯦꯟ ꯑꯗꯨ ꯄꯥꯕ ꯀꯥꯟꯗ ꯑꯃ ꯑꯩꯈꯣꯏꯒꯤ ꯄ꯭ꯔꯦꯛꯇꯤꯁ ꯁꯦꯗ ꯍꯥꯏꯔ ꯈ ꯋꯥꯟ ꯇꯨ ꯄ꯭ꯔꯇꯤ ꯏꯁ ꯋꯥꯟ ꯄ꯭ꯔꯇꯤꯁꯇꯨ ꯌꯥꯎꯋꯤꯗꯅ ꯃꯨꯛ ꯈꯣꯢꯒꯤ
ꯍꯣꯏ ꯍꯣꯏ
ꯑꯗꯨꯗꯣ ꯄꯥꯒꯅꯣꯕ ꯗꯥꯏꯔꯦꯛ ꯑꯩꯈꯣꯏꯒꯤ ꯇꯦꯁ ꯇꯧꯕꯒꯤ ꯀꯣꯏꯁꯟꯗꯣ
ꯑꯥ
ꯑꯗꯨꯗꯣ ꯈꯛꯇ ꯄꯥꯎꯋꯣꯅ ꯍꯥꯏꯌꯦꯕ
ꯑꯁ ꯑꯗꯨ ꯑꯔꯨꯕ ꯑꯃꯅꯤꯅꯦ ꯄꯥꯕꯁꯦ ꯇꯟꯕ ꯀꯩꯅꯣꯖꯦ ꯑꯪꯀꯁꯦ ꯊꯋꯣꯏꯒꯤ ꯂꯧꯔꯦ ꯑꯗꯨꯒ ꯑꯃꯨꯛ ꯄꯥꯅꯕꯃꯨꯛ ꯄꯤꯁꯜꯂꯛꯄꯤꯅꯦ
ꯎꯝ ꯢꯁ ꯀꯔꯤꯌꯦ ꯑꯈꯣꯏ ꯍꯧꯖꯤꯛ ꯃꯦꯠꯁꯁꯤꯗ ꯄꯥ ꯄꯥꯔꯣꯏꯗꯕ ꯀꯩꯕꯨ ꯌꯥꯎꯒꯦ ꯄꯥꯅꯕꯩ ꯄꯥ ꯅ ꯉꯥꯛꯇ ꯅꯠꯇ꯭ꯔꯣ
ꯍꯣꯏ ꯍꯣꯏ ꯑꯗꯨ ꯑꯩꯗꯣ ꯀ꯭ꯂꯥꯁ ꯀꯩꯀꯥ ꯄꯥꯛ ꯌꯥꯎꯗꯕꯅꯤꯅ ꯑ ꯈꯪꯗ꯭ꯔꯦ
ꯌꯥꯎꯔꯁꯨ ꯈꯪꯗꯦꯗ ꯊꯤꯑꯣꯔꯝꯗꯤ ꯌꯥꯝ ꯌꯥꯎꯔꯣꯢꯕ ꯑꯗꯣ ꯀ꯭ꯂꯥꯁꯇꯤ ꯌꯥꯎꯕ ꯌꯥꯎꯗꯕ ꯆꯞ ꯃꯥꯟꯅꯩ ꯌꯥꯎ ꯑꯩꯁꯨ ꯈꯪꯗꯦ ꯌꯥꯎꯗ꯭ꯔꯁꯨ ꯈꯪꯗꯦ ꯌꯥꯎꯗꯕꯅ ꯐꯔꯦ ꯍꯥꯏꯕꯤ ꯐꯤꯕꯝꯗ ꯂꯥꯛꯑꯦ ꯍꯧꯖꯤꯛꯀꯥꯟꯗ ꯍꯥꯏꯗꯤ ꯑꯣꯖꯥꯅ ꯇꯥꯛꯄ ꯇꯥꯛꯇꯕꯩ ꯅꯠꯇꯦꯀꯣ ꯁꯤꯗꯤ ꯑꯣꯖꯥꯗ ꯇꯥꯛꯄꯤꯗꯦ ꯍꯥꯏꯕꯩ ꯅꯠꯇꯕ ꯑꯩꯈꯣꯏꯅ ꯀꯣꯂꯦꯖꯇꯒꯤ ꯃꯈꯣꯡꯗꯣ ꯁꯦꯡꯉꯛꯇ꯭ꯔꯕꯅꯤꯅ ꯁꯤꯗ ꯂꯥꯛꯑꯀꯥꯟꯗ ꯑꯗꯨꯅ ꯑꯣꯖꯥꯒꯩꯅꯗꯤ ꯑꯩꯈꯣꯏꯗꯣ ꯈꯪꯉꯤꯅ ꯈꯟ ꯈꯜꯂꯒ ꯇꯥꯛꯏꯅꯦꯕ ꯑꯩꯈꯣꯏꯗꯤ ꯍꯩꯕ ꯌꯥꯔꯣꯏ ꯑꯗꯨꯒꯤ ꯃꯣꯏꯅ ꯁꯝ ꯁꯝꯃ ꯇꯥꯛꯑꯦ ꯑꯩꯈꯣꯏꯁꯨ ꯂꯧꯁꯤꯟ ꯉꯝꯗꯕꯩ ꯌꯥ ꯀꯥꯔ ꯇꯥꯔꯤꯉꯩꯗ
ꯒ꯭ꯌꯥꯟ ꯃꯦꯟ ꯇꯥꯍꯧꯗꯦ ꯑꯗꯩꯗꯤ ꯈꯪꯗ꯭ꯔꯕꯅꯤꯅ ꯑꯗꯨꯝ ꯇꯨꯝꯅꯤꯡꯉꯛꯑꯦ
ꯍꯣꯏ ꯑꯗꯨ ꯀꯩꯅꯣꯁꯦ ꯃꯃꯥꯡ ꯒꯤ ꯁꯦꯃꯤꯁꯇꯔꯗꯔ ꯀꯩꯅꯣ ꯀꯩꯅꯣꯃ ꯑꯩꯈꯣꯏ ꯄꯥꯕꯗ ꯂꯣꯏꯕ ꯅꯥꯏꯗꯕ ꯑꯃ ꯌꯥꯎꯈꯤꯗꯥꯏꯅꯦ ꯁꯕꯖꯦꯛ ꯑꯃ
ꯄꯥꯕꯩ ꯂꯣꯢ ꯅꯥꯢꯗꯕ ꯁꯕꯖꯦꯛꯇꯨꯔꯣ ꯑꯣ ꯀꯝꯄ꯭ꯂꯦꯛꯁ ꯑꯦꯅꯂꯥꯢꯁꯤꯁꯅꯦ ꯃꯦꯝ ꯕꯤꯅꯥꯒꯤ
ꯅꯠꯇꯦꯍꯦ ꯑꯗꯨ ꯅꯠꯇꯦ ꯀꯩꯅꯣ ꯇꯧꯕ ꯑꯁ ꯑꯥ ꯁꯤꯂꯦꯕꯁ ꯌꯥꯝꯕ ꯅꯠꯇꯕ ꯑꯃꯅꯦ ꯄꯥꯅꯕ ꯉꯥꯛꯇ ꯑꯣꯏꯕ ꯑꯪꯀ ꯑꯝꯇ ꯌꯥꯎꯗꯕ ꯑꯃ ꯌꯥꯎꯈꯤꯕꯅꯦ ꯃꯃꯥꯡꯗ ꯍꯣꯏ ꯍꯣꯏ ꯍꯣꯏ ꯍꯣꯏ ꯍꯣꯏ ꯑꯗꯨꯗꯤ ꯑꯗꯨꯒꯤ ꯔꯤꯁꯥꯔꯁ ꯃꯦꯊꯣꯗꯣꯂꯣꯖꯤꯗꯣ ꯀꯔꯤꯕ ꯀꯣꯢꯁꯟꯖꯦ ꯍꯪꯉꯛꯄꯗꯨꯅ ꯀꯔꯝꯕꯅꯣ ꯏꯗꯣꯢꯁꯤꯅ ꯀꯔꯝꯕꯅꯣ ꯈꯪꯗꯕꯅꯦꯕ ꯑꯩꯗꯣ ꯄꯥꯗꯤ ꯂꯣꯏ ꯄꯥꯔ ꯆꯠꯄ ꯂꯣꯏ ꯐꯥꯔ ꯆꯠꯂꯕ ꯑꯗꯨꯒ ꯀꯣꯏꯁꯟꯁꯦ ꯑꯝꯇ ꯄꯥꯍꯧꯗ꯭ꯔꯕ ꯑꯟꯁꯔꯗꯨ ꯉꯥꯛꯇ ꯄꯥꯔ ꯆꯠꯄ ꯑꯩꯅ ꯑꯗꯨꯗꯨꯒꯤ ꯀꯔꯝꯕ ꯀꯣꯏꯁꯟ ꯀꯔꯝꯕꯅ ꯑꯟꯁꯔꯅꯣ ꯈꯪꯗꯗꯅ ꯉꯥꯎꯗꯅ ꯇꯧꯕ ꯌꯥꯎꯈ꯭ꯔꯦꯕ
ꯐꯖꯩꯅꯦ ꯅꯪ ꯋꯥꯔꯤꯗꯣ ꯅꯪ ꯅꯁꯥꯅ ꯀꯩꯅꯣ ꯂꯩ ꯗꯣ ꯈꯪꯗꯦ ꯑꯥ ꯈꯪꯗꯦ ꯀꯣꯏꯁꯟꯒ ꯑꯟꯁꯔꯒ ꯀꯔꯝꯕꯅꯣ ꯈꯪꯗ꯭ꯔꯦ ꯑꯗꯨꯃꯥꯏ ꯀꯩꯅꯣ ꯍꯧꯖꯤꯛ ꯆꯥꯎꯈꯠꯂꯛꯄꯩ ꯀꯥꯟꯅꯕ
ꯀꯩ
ꯆꯥꯎꯈꯠꯂꯛꯄꯩ ꯀꯥꯟꯅꯕꯅꯤ ꯀꯩꯅꯣ ꯀꯣꯏꯁꯟ ꯀꯣꯏꯁꯟ ꯐꯥꯗꯕꯤ ꯑꯟꯁꯔ ꯉꯥꯛ
ꯑꯩꯅ ꯍꯣꯏꯗꯣꯛ ꯀꯩꯕ
ꯆꯥꯎꯈꯠꯂꯛꯄꯒꯤ ꯀꯥꯟ
ꯆꯨꯝꯗꯩꯩꯅꯤ ꯆꯨꯝꯗꯩꯅꯤ ꯎꯝ ꯑꯁ ꯆꯠꯄꯕꯨ
ꯀꯩ ꯈꯨꯆꯞꯅꯣ ꯆꯞꯄꯦ
ꯍꯜꯂꯣ ꯌꯥꯝ ꯆꯞꯄꯕꯣ ꯇꯥꯢꯌꯦ
ꯑꯁ ꯆꯄꯦꯗ ꯀꯩꯅꯣ ꯀꯦꯁꯦꯠ ꯆꯞꯄꯗꯧꯅ ꯆꯞꯄꯦꯗ ꯌꯥꯗ꯭ꯔꯦ
ꯇꯥꯗ꯭ꯔꯕꯣ
ꯑꯣ ꯇꯥꯔꯦ ꯇꯥꯔꯦ ꯍꯧꯖꯤꯛ
ꯑꯩꯗꯤ ꯐꯣꯟ ꯇꯧꯅꯔꯒ
ꯀꯩ
ꯐꯣꯟꯇꯧꯅꯔꯒ ꯑꯗꯨꯝ
ꯎꯝ ꯆꯠꯄ ꯌꯥꯗ꯭ꯔꯦ
ꯇꯟꯒꯟꯗꯦꯕ ꯑꯗꯣ ꯑꯩꯗꯤ ꯃꯤꯒ ꯋꯥꯔꯤ ꯁꯅꯕꯁꯦ ꯌꯥꯝ ꯇꯜꯂꯦꯕ ꯐꯣꯟꯗ ꯑꯁ ꯇꯥꯗꯦ ꯇꯧꯕꯁꯦ ꯑꯩ ꯑꯣꯏꯅ ꯈꯣꯏꯗꯧ ꯁꯥꯎꯒꯠꯂꯦ ꯍꯥꯏꯕ
ꯑꯩꯅ ꯅꯠꯇꯦ ꯀꯩꯅꯣ ꯇꯧꯕꯩꯅꯦ ꯃꯈꯣꯟꯗꯣ ꯄꯤꯛꯄꯒꯤ ꯇꯥꯗꯕ ꯅꯠꯇꯦꯕ ꯅꯦꯠꯋꯥꯛ ꯇꯠꯂꯦꯕ ꯄꯠ ꯄꯠ ꯇꯠꯂꯦꯕ ꯍꯧꯖꯤꯛꯁꯦ ꯀꯩꯗꯧꯔꯤꯅꯣ ꯈꯪꯗꯦ ꯅꯣꯡ ꯃꯪꯕꯖꯤꯅꯔ ꯋꯥꯔꯤ ꯁꯥꯟꯅꯕꯝꯁꯨ ꯈꯪꯗ꯭ꯔꯦꯗ ꯅꯨꯡꯉꯥꯏꯇꯦꯗ
ꯑꯩꯗꯤ ꯗꯥꯇꯥ ꯂꯣꯏꯈꯤꯕꯒꯤꯅꯦ
ꯑꯣ ꯅꯪ ꯗꯥꯇꯥ ꯂꯣꯏꯔꯕꯣ
ꯎꯝ
ꯐꯔꯦꯅꯦ ꯑꯩꯅ ꯀꯩꯅꯣ ꯉꯁꯥꯏꯗꯒꯤ ꯆꯞꯂꯤ ꯆꯞꯂꯤ ꯇꯧꯔꯤꯁꯦ ꯀꯩꯅꯣꯅ ꯈꯜꯂꯦꯕ ꯑꯗꯨꯒ ꯑꯩꯅꯗꯤ ꯅꯠꯇꯦꯕ ꯑꯗꯨ ꯀꯩꯅꯣꯒꯤ ꯅꯣꯏꯒꯤ ꯑꯦꯝ ꯌꯨꯒꯤ ꯋꯥꯏ ꯐꯥꯏ ꯄꯤꯗꯥꯏꯅꯦ ꯑꯗꯨ ꯁꯝꯗꯕ꯭ꯔꯣ
ꯎꯝ
ꯑꯦꯝ ꯌꯨꯒꯤ ꯋꯥꯏꯐꯥꯏ ꯄꯤꯕꯗꯨ ꯁꯝꯗꯕ꯭ꯔꯣ
ꯑꯁ ꯇꯥꯟꯅꯗ꯭ꯔꯦ ꯑꯝꯇ ꯒ꯭ꯌꯥꯃꯦꯟꯗꯨꯁꯨ ꯇꯥꯗ꯭ꯔꯦ ꯋꯥꯔꯤꯁꯦ ꯒ꯭ꯌꯥꯟ ꯑꯩꯅ ꯉꯥꯡꯉꯦ ꯅꯪ ꯉꯥꯡ ꯀꯔꯝꯕꯅꯣ ꯈꯪꯗ꯭ꯔꯦ ꯑꯝꯇ ꯇꯕ꯭ꯔꯣ
ꯇꯥꯏꯃꯤ
ꯑꯧ ꯊꯝꯅꯕ ꯇꯧꯔꯒꯦ ꯑꯁ ꯅꯦꯋꯥꯛ ꯌꯥꯝ ꯅꯨꯡꯉꯥꯏꯇꯦ ꯃꯦꯁꯦꯁ ꯑꯣꯏꯅ ꯊꯥꯅꯔꯁꯤꯀꯣ
ꯑꯣ ꯀꯩꯅꯣ ꯇꯧꯔꯣ ꯑꯗꯨꯝ ꯑꯩꯩꯁꯨꯅꯦ ꯀꯩꯀꯩ ꯅꯉꯣꯟꯗ ꯄꯥꯕ ꯌꯥꯕ ꯈꯣꯠꯄ ꯂꯩꯒꯦꯗꯣ ꯑꯗꯨꯝ ꯍꯥꯏꯔꯛꯑꯒꯦ ꯅꯪ ꯅꯪ ꯈꯪꯗꯕꯗꯣ ꯉꯁꯤꯒꯤꯗꯤ ꯇꯧꯔꯛꯑꯅꯨ
ꯍꯣ ꯍꯣꯏ ꯊꯝꯃꯦ ꯊꯝꯃꯦ
ꯑ ꯑꯗꯨ ꯑꯣꯏ ꯑꯗꯨ ꯇꯉꯣ ꯎꯝ ꯍꯣꯏ ꯍꯣꯏ ꯊꯝꯃꯣ ꯊꯝꯃꯣ ꯗꯥꯇꯥ ꯌꯥꯎꯗꯅ ꯃꯥꯒꯤ
ꯎꯝ
ꯎꯝ